ꯎꯝ ꯇꯥꯏ ꯇꯥꯏ ꯇꯥꯏꯅ ꯇꯥꯏ ꯍꯧꯖꯤꯗꯤ ꯂꯥꯎ ꯀꯔꯁꯤ ꯑꯍꯨꯖꯥ ꯃꯥꯂ ꯇꯥꯏ ꯁꯨꯝꯝꯗꯤ ꯍꯩ ꯔꯥꯗꯤ ꯑꯗꯨꯝ ꯆꯥꯕ ꯅꯠꯇ꯭ꯔꯣ ꯆ ꯍꯟꯗꯛꯁꯦ ꯍꯩꯕ ꯆꯥꯗꯨꯁꯨ ꯀꯨꯏꯕꯒꯤꯀꯣ ꯆꯥꯡꯁꯦ ꯀꯩꯅꯣ ꯇꯧꯋꯦꯕ
ꯁꯣꯝ ꯑꯁꯣꯝꯗꯒꯤ ꯍꯩꯅꯧꯁꯦ ꯑꯃ ꯑꯅꯤ ꯍꯦꯛꯑꯒ ꯄꯨꯔꯛꯑꯦꯕ ꯑꯗꯨꯒꯤ ꯑꯃꯗꯤ ꯂꯣꯏꯁꯤꯜꯂꯦ
ꯑꯃꯗꯤ ꯑꯩ ꯀꯩꯅꯣꯗ ꯑꯩꯈꯣꯏꯔꯣꯝꯗ ꯄꯨꯒꯦꯅ ꯈꯟꯖꯩ ꯑꯃꯅ ꯑꯩꯈꯣꯏꯗꯤ ꯑꯗꯨꯗ ꯊꯝꯅꯤꯡꯉꯥꯏꯅꯤ
ꯎꯝ ꯄꯦ ꯄꯤꯛꯅ ꯇꯥꯕ꯭ꯔꯥ ꯑꯣ ꯍꯧꯖꯤꯛꯇꯤ ꯇꯀ
ꯃꯇꯥꯡ ꯃꯇꯥꯡꯗ ꯀꯟꯅ ꯇꯥꯏꯅꯤꯡꯉꯤꯗꯣ ꯃꯇꯥꯡ ꯃꯇꯥꯡꯗ ꯇꯥꯗꯕꯁꯨ ꯌꯥꯎꯔꯦ
ꯏꯁꯦ ꯀ꯭ꯔꯛ ꯀ꯭ꯔ ꯇꯧꯕꯗꯣ ꯑꯃꯨꯛꯀ ꯇꯧꯒꯅꯦ ꯑ ꯑꯣ ꯑꯣ ꯑꯗꯨ ꯑꯥ ꯑꯗꯨꯖꯤꯗꯤ ꯁꯤꯅ ꯇꯥꯏ ꯀꯔꯅꯅꯦ ꯁꯤꯄꯣ ꯎꯝ ꯇꯥꯏꯀꯣ
ꯍꯣꯏ
ꯍꯜꯂꯣ ꯎ ꯎ ꯇꯥꯃꯤꯅꯇꯣ ꯃꯇꯥꯡꯥꯡꯗꯗꯤ ꯀꯟꯅ ꯀꯟꯅ ꯇꯥꯕ ꯎ ꯑꯣ ꯍꯣꯏ ꯍꯥꯡꯈ꯭ꯔꯦ ꯀꯩꯅꯣꯗꯨꯗꯤ ꯍꯥꯡꯕꯅꯦ ꯑꯃꯨꯛ ꯍꯥꯡꯈ꯭ꯔ ꯑꯣ ꯍꯣ ꯍ ꯇꯦ ꯀ ꯍ
ꯀꯩꯗꯧꯕꯒꯤ ꯊꯝꯃꯦ ꯍꯥꯏꯕꯅꯣ ꯅꯨꯡꯉꯥꯏꯇꯗꯦ ꯊꯝꯅꯤꯡꯕꯒꯤꯅꯦ ꯍꯥꯏ ꯑꯗꯨꯗꯤ ꯀꯩꯅꯣꯗꯗꯤ ꯍꯪꯉꯝꯗ꯭ꯔꯦ ꯀꯣꯜ ꯈꯛꯇ ꯍꯪꯉꯝꯃꯦ ꯑꯇꯩꯗꯤ ꯂꯣꯏ ꯊꯤꯡꯗꯧꯅꯤ ꯍꯧꯖꯤꯛꯐꯥꯎ ꯉꯔꯥꯡ ꯀꯩꯅꯣꯗ ꯄꯨꯡ ꯅꯤꯄꯜ ꯃꯥꯄꯜꯋꯥꯗ ꯇꯧꯔꯛꯑꯦ
ꯎꯝ
ꯐꯣꯟ ꯇꯧꯔꯛꯑꯝꯃꯦ ꯑꯗꯣ ꯑꯩ ꯄꯥꯏ ꯈꯪꯗꯦ ꯀꯔꯤꯒꯤꯅꯣ ꯀꯝ ꯄꯥꯎ ꯊꯁꯦꯅ ꯊꯝꯅꯤꯡꯕꯒꯤꯅꯤ ꯑꯩ ꯈꯪꯅꯕ ꯆꯠꯅꯕ ꯀꯩꯝꯇ ꯂꯩꯇ꯭ꯔꯦ ꯂꯩꯇꯦ ꯁꯤꯅꯦꯕ ꯅꯪ ꯃꯥꯅ ꯊꯣꯡꯅꯁꯦ ꯑꯦ ꯑꯩꯗꯤ ꯅꯗꯤ ꯅꯪꯅ ꯂꯩꯈ꯭ꯔ ꯆ ꯄꯨꯡ ꯑꯃ ꯆꯥꯗꯗꯤ ꯋꯥꯔꯤ ꯁ ꯑ ꯅ ꯉꯔꯒꯅꯔꯝ ꯐ ꯎꯝ ꯉꯔꯥꯡ ꯐꯥꯎꯕꯗꯤ ꯍꯥꯡꯉꯝꯗꯦ ꯑꯩ ꯀꯣꯜ ꯇꯧꯔꯒ ꯇ꯭ꯔꯥꯏ ꯇꯧꯕ ꯅꯤꯡꯊꯤꯡꯂꯃꯦ ꯍꯥꯟꯅ ꯉꯗꯦ ꯑꯗ ꯑꯌꯨꯛꯇꯗꯤ ꯃꯥꯅ ꯍꯥꯡꯉꯒ ꯑꯗꯨ ꯂꯩꯔꯝꯃꯤ ꯑꯗꯨꯒ ꯍꯥꯟꯅ ꯇꯧꯔꯀꯥꯟꯗꯗꯤ ꯄꯥꯏꯈꯠꯇꯦ ꯃꯥꯅ ꯑꯃꯨꯛ ꯇꯧꯔꯛꯑꯦ
ꯎꯝ
ꯑ ꯑꯗꯨꯗꯤ ꯐꯖꯅ ꯆꯠꯂꯣ ꯌꯧꯔꯛꯑꯒ ꯑꯃꯨꯛ ꯇꯧꯔꯛꯑꯣ ꯌꯧꯔꯛꯑꯦ ꯑꯃꯨꯛ ꯇꯧꯔꯛꯑꯦ
ꯌꯦꯠꯊꯣꯔꯨꯔꯣ ꯍꯣꯔꯣꯏꯦꯟꯗꯔꯛꯑꯒ ꯀꯩꯅꯣ ꯇꯧꯔꯛꯑꯣ ꯍꯥꯏꯕꯗꯣ ꯉꯁꯥꯏ ꯆꯠꯂꯝꯗꯥꯏꯗ ꯉꯇꯪꯗꯤ ꯇꯧꯔꯝꯃꯤ ꯑꯗꯨꯗꯤ ꯑꯁꯤꯗꯩꯗꯤ ꯑꯗꯨꯝꯛ ꯇꯧꯈꯤꯗ꯭ꯔꯦ ꯑꯗꯨꯗꯅꯤꯍꯥꯛ ꯂꯩꯔꯒ ꯇꯧꯒꯦ ꯈ
ꯎꯝ ꯑꯗꯨꯅꯦꯕ ꯅꯨꯡꯕꯨ ꯅꯨꯡꯁꯤꯈ꯭ꯔꯗꯤꯀꯣ ꯀꯨꯏꯅ ꯊꯝꯕ ꯉꯝꯃꯣꯏꯕ
ꯎꯝ
ꯑꯁꯤꯗ ꯅꯨꯡꯁꯤꯅꯕꯒꯤ ꯃꯍꯥꯎꯁꯦ ꯑꯁꯤ ꯉꯥꯛꯇꯅꯤ ꯂꯣꯏꯅ ꯇꯧꯔꯤ ꯗꯤ ꯅꯪ ꯃꯊꯟꯇ ꯅꯠꯇꯦꯕ ꯃꯤ ꯈꯨꯗꯤꯡ ꯂꯣꯏꯅ ꯃꯤ ꯂꯣꯏꯅ ꯇꯧꯕ ꯂꯩꯨ ꯉꯥꯛꯇꯅꯤ ꯁꯤꯗꯤ
ꯅꯠꯇ꯭ꯔ
ꯎ
ꯁꯤꯒꯨꯝꯕꯁꯤ ꯑꯦꯛꯁꯄꯔꯦꯟ ꯂꯩꯇꯕꯅꯤꯅ ꯈꯪꯗꯦꯅꯦ
ꯑ ꯇꯧꯔꯛꯈꯤꯅꯤꯌꯦ ꯇꯧꯔꯛꯈꯤꯅꯤ
ꯌꯨꯝ ꯄꯥꯟꯗ꯭ꯔꯤꯐꯥꯎ ꯇꯧꯔꯛꯈꯤꯅꯦ
ꯌꯨꯝ ꯄꯥꯟꯜꯂꯀꯥꯟꯗꯅ ꯈꯪꯒꯗꯧꯕ
ꯑꯦ ꯐ ꯗꯦꯡꯅꯔ ꯏ ꯄꯥꯟ ꯈꯗ ꯍꯥ ꯀꯃꯥꯏ ꯇꯧꯗ ꯃꯥꯦ ꯍꯥꯏꯒꯁꯅꯅꯨꯡꯉꯥꯏꯇ ꯍꯥꯏꯒꯅꯤ ꯅꯪꯒꯤꯗ ꯊꯧꯔ ꯍꯥꯏꯩꯅꯦꯕ ꯃꯤꯅ ꯊꯧꯔꯛꯑꯁꯤꯅꯦꯅ ꯍꯥꯏꯔꯤꯁꯦ ꯃꯀ ꯅꯤꯡ ꯁꯤ ꯇꯅꯤꯡꯝꯕ ꯃ ꯊ ꯗꯤꯟ ꯅꯤꯝ ꯄꯥꯏꯔꯒ ꯀꯩꯅꯣ ꯇꯧꯕ ꯇꯥꯔꯦ ꯉꯥꯛꯇꯪꯗꯤ ꯀꯥꯟꯅꯗꯦꯅꯦ ꯀꯥꯟꯅꯗꯦꯅꯦ ꯀꯨꯝꯁꯤ ꯂꯧꯅꯕ ꯀꯣꯠꯅꯈ꯭ꯔꯣ ꯍꯣꯠꯅꯈ꯭ꯔꯣ ꯈꯪꯅꯦ ꯇꯧꯁꯤꯔ
ꯂꯧꯒꯦ ꯍꯥꯏꯔꯗꯤ ꯏꯁꯥꯠ ꯂꯧꯕꯅ ꯐꯩ
ꯔꯤꯄꯦꯔꯤꯡ ꯀꯩꯒꯤꯅ ꯈꯔꯁꯨ ꯋꯥꯠꯄ ꯑꯗꯨꯒꯤ ꯐꯔꯛ ꯇꯥꯕꯒꯨꯝ ꯇꯧꯕ
ꯑꯁ ꯅꯦꯛꯁ ꯏꯌꯥꯔ ꯅꯦꯛꯁ ꯏꯌꯥꯔ ꯑꯗꯨꯝ ꯇꯧꯔꯒ ꯂꯩꯔꯗꯤ ꯌꯥꯔꯣꯏꯅꯦ
ꯇ ꯂꯩ ꯖꯅꯋꯥꯔꯤ ꯗꯤꯁꯦꯝꯝꯕꯔꯅ ꯅꯔꯣꯏꯗꯗꯤ ꯇꯒ ꯃꯥꯜꯂꯦ ꯈꯟꯂꯦ
ꯃꯔꯥꯡ ꯌꯨꯝꯗꯁꯨ ꯏꯆꯤꯟ ꯃꯃꯥ ꯈꯣꯏ ꯑꯩꯈꯣꯏ ꯆꯁꯦ ꯑꯩꯈꯣꯏꯗ ꯀꯃꯥꯏ ꯀꯃꯥꯏꯅ ꯇꯧꯒꯦ ꯊꯥꯎꯕ꯭ꯔꯣ ꯉꯁꯥꯏꯒꯤ ꯕ꯭ꯂꯣꯛ ꯊꯝꯒ꯭ꯔꯥ ꯑꯩꯅ ꯊꯝꯒꯥ ꯍꯥꯏꯕꯒꯤ ꯑꯦ ꯀꯩꯗꯧꯕꯒꯤ ꯀꯇ ꯁꯅꯥ ꯌꯗ ꯐ ꯌꯨꯝꯗꯒꯤ ꯇꯧꯔꯛꯄ ꯑꯩꯉꯣꯟꯗ ꯑꯗꯨꯗꯒꯤ ꯑꯗꯨꯒꯤ ꯆꯤꯆꯗꯣꯆ ꯇ ꯇꯔꯔꯕꯣ ꯍꯂꯣ ꯅꯪ ꯈꯨ ꯇ ꯇꯥꯏ ꯇꯥꯏ ꯌꯨꯝ ꯌꯨꯝꯗꯒꯤ ꯌꯨꯝꯗꯪꯗ ꯐꯣꯟ ꯇꯧꯔꯛꯑꯦꯕꯀꯣ ꯑꯩꯈꯣꯏ ꯆꯠꯆꯦ ꯍꯣꯏ ꯑꯃꯃ ꯍꯣꯏꯁꯨ
ꯀꯃꯥꯏꯅ ꯇꯧꯒꯦ ꯑꯗꯨ ꯄꯥꯎ ꯐꯥꯎꯅꯔꯤꯔ ꯄꯥꯎ ꯐꯥꯎꯅꯕ ꯅꯠꯇ꯭ꯔꯣ ꯍ ꯄꯥꯎ ꯐ ꯉꯁꯥꯏ ꯈꯅꯕꯒꯤ ꯑꯗꯨꯝ ꯕ꯭ꯂꯣꯛ ꯊꯝꯈ꯭ꯔꯦ ꯑꯩꯅ ꯍꯥꯏꯕ ꯂ ꯀꯔꯤꯒꯤꯅꯥꯟ ꯆꯦꯆꯦꯅ ꯈꯟꯕꯗꯤ ꯑꯣ ꯑꯩꯈꯣꯏꯁꯦ ꯏꯗꯥꯥꯏꯔꯕ ꯏꯃꯨꯡ ꯑꯣꯏꯕꯗꯨꯃ ꯇꯝꯖꯔꯥ ꯏꯆꯦꯅꯗꯤ ꯑꯗꯨꯝ ꯍꯥꯏꯔꯛꯑꯦ ꯈꯪꯗꯦ ꯑꯗꯨꯕꯨꯗꯤ ꯃꯥꯗꯤ ꯄꯩꯁꯥꯗꯤ ꯌꯦꯡꯉꯨ ꯆꯤꯡꯕ ꯃꯎ ꯐꯕ ꯌꯨꯊꯛꯀꯅꯤ ꯆꯥ ꯆꯥꯕ ꯈꯣꯠꯄꯗꯤ ꯃꯥ ꯌꯥꯅꯤꯡꯗꯦꯗꯤ ꯍꯥꯏꯔꯦꯅ ꯍꯥꯏꯈꯤꯅꯤ ꯍ ꯌꯦꯡꯉꯨꯁꯤ ꯍꯌꯦꯡ ꯅꯗ꯭ꯔ ꯍꯌꯦꯡꯁꯦ ꯑꯣꯏꯔꯗꯤ ꯑꯗꯨꯝꯥꯡꯉꯝꯗꯧ ꯑꯃꯨꯛ ꯍꯥꯡꯉꯝꯗꯧ ꯃꯥꯜꯂꯦ ꯍꯥꯏ
ꯊꯝꯈ꯭ꯔ ꯍꯣꯏ ꯌꯦꯡꯉꯨ ꯐꯖ ꯐꯖꯅ ꯋꯥꯔꯤ ꯁꯥꯔꯨꯔꯗꯤ ꯍꯥꯏ ꯍ ꯏ ꯑꯦ ꯑꯃꯨꯛ ꯆꯦꯟꯅꯉꯥꯏ ꯆꯊꯣꯅꯤꯡꯉꯥꯏ ꯑꯃꯨꯛ ꯆꯦꯟꯖꯅꯤꯡꯉꯥꯏꯗꯤ ꯍꯗꯥ ꯍ ꯍꯥꯏꯉ ꯅꯤ ꯗꯤꯅꯤ ꯍꯥꯏ ꯎꯝ ꯃꯣꯏꯒꯤ ꯋꯥꯔꯤꯁꯨ ꯈꯔ ꯇꯥꯕꯒꯤꯀꯣ ꯑꯦ ꯆꯪꯒꯦꯅꯤꯅ
ꯌꯥꯝ ꯀꯩꯅꯣꯗꯤ ꯅꯠꯇꯕ ꯃꯥꯜꯂꯦ ꯌꯥꯗꯤ ꯌꯥꯝ ꯃꯤ ꯏꯃꯨꯡ ꯃꯅꯨꯡꯁꯦ ꯑꯗꯨꯝ ꯈꯕ ꯃꯥꯜꯂꯦ ꯍꯥꯏꯕꯤꯌꯨꯀꯣ
ꯎꯝ
ꯍꯣꯏ ꯑꯗꯨ ꯑꯣꯏꯔꯗꯤ ꯀꯩꯁꯨ ꯀꯥꯏꯔꯅꯤ ꯑꯗꯨꯒꯤ ꯗꯤꯁꯤꯁꯟꯗ ꯃꯣꯏꯁꯨ ꯑꯗꯨꯝ ꯈꯟ ꯃꯥꯜꯂꯦ ꯑꯩꯅꯁꯨ ꯏꯆꯦꯗ ꯅꯣꯏ ꯏꯃꯥꯈꯣꯏꯗꯁꯨ ꯍꯥꯏꯕꯅꯦ ꯑꯩꯈꯣꯏ ꯆꯆꯦ ꯑꯍꯟꯒꯨꯝꯅ ꯉꯥꯡꯕꯅ ꯑꯩꯅ ꯍꯥꯏꯕꯅꯦ ꯁꯤ ꯑꯍꯟꯁꯨ ꯂꯣꯏ ꯈꯪꯉꯨ ꯅꯠꯇ꯭ꯔꯣ ꯇꯔꯤꯛ ꯇꯔꯤꯛ ꯉꯝꯗ ꯑꯩꯈꯣꯏ ꯑꯩꯈꯣꯏꯗꯤ ꯒꯤ ꯆꯩꯤꯆꯦ ꯑꯍꯟꯗꯣꯗꯔꯅ ꯁꯤꯒꯨꯝꯕꯅꯤ ꯍꯥꯏꯅꯦꯄꯔꯒꯗꯤ ꯀꯩꯅꯣꯆꯟꯗꯣ
ꯄꯤꯂꯔ ꯐꯖꯅ ꯃꯈꯥꯗ ꯄꯤꯂꯔ ꯐꯖꯅ ꯁꯥꯕ ꯑꯣꯏꯔꯗꯤꯀꯣ ꯃꯃꯥꯡꯈ ꯈꯨꯠꯇ ꯀꯩꯅꯣ ꯁꯦꯝꯃꯒ ꯋꯥꯜꯒꯤ ꯀꯩꯅꯣ ꯄꯦꯄꯔ ꯋꯥꯜ ꯄꯦꯄꯔꯒꯨꯝꯕꯅꯕ ꯑꯗꯨꯝ ꯐꯖꯔꯛꯀꯅꯤꯗ ꯑꯗꯨ ꯀꯤꯠꯆꯟꯗꯨꯗꯤ ꯑꯗꯨꯃꯥꯏꯅ ꯊꯝꯃꯣ
ꯌꯥ ꯎꯝ ꯎꯝ ꯍꯣꯏ ꯑꯗꯨꯅꯦ ꯑꯩꯅ ꯁꯦꯝꯒꯦ ꯍꯥꯏꯕꯗꯣ ꯍꯣꯏ ꯑꯗꯨꯁꯨꯅꯦ ꯑꯗꯨꯒ ꯅꯪ ꯍꯥꯏꯔꯤꯕ ꯍꯧꯖꯤꯛ ꯅꯪ ꯍꯥꯏꯕꯗꯣ ꯑꯗꯨꯁ ꯎꯝ ꯑꯗꯨ
ꯑꯗꯨꯒ ꯁꯦꯀꯦꯟꯗꯨꯅ ꯃꯅꯨꯡꯗ ꯁꯤꯡ ꯍꯥꯞꯅꯤꯉꯥꯏꯀꯣ ꯉꯁꯦ ꯃꯄꯥꯟꯗ ꯄꯣꯠꯊꯨꯑꯒ ꯑꯗꯨ ꯇꯧꯔꯁꯦ ꯇꯜꯂꯦ ꯍꯥꯏꯔꯨ ꯀꯣꯁꯤꯡ ꯍꯥꯞꯄꯣꯛ
ꯎ
ꯁꯤ ꯗꯣꯗꯤ ꯌꯥꯝ ꯂꯥꯏꯒꯅꯤ
ꯁꯤ ꯀꯩꯅꯣ ꯑꯣꯏꯕꯅꯤꯅ
ꯑꯗꯨꯒ ꯑꯣꯏꯔꯔꯦ ꯈꯔ ꯍꯥꯞꯄꯣ ꯃꯈꯥꯗꯨ ꯗ꯭ꯔꯧ ꯑꯣꯏꯔꯄꯥ ꯌꯥꯔꯦ ꯑꯁꯤ ꯑꯁꯤ ꯈꯔ ꯔꯤꯄꯤꯦꯔꯤꯡꯒꯤꯗꯣ ꯁꯨ ꯗꯔꯀꯥꯔ ꯂꯩꯕ ꯌꯥꯝ ꯅꯥꯟꯅ ꯀꯩꯅꯣ ꯇꯧꯗ꯭ꯔꯁꯨꯀꯣ ꯑꯗꯨ ꯃꯦꯅꯦꯖꯃꯦꯟ ꯇꯧꯕ ꯅꯨꯡꯉꯥꯏꯅꯕ ꯆꯥꯛ ꯊꯣꯡꯕꯗ ꯅꯨꯡꯉꯥꯏꯗꯅꯕꯀꯣ
ꯎꯝ ꯑꯗꯨ ꯅꯪ ꯀꯩꯅꯣ ꯁꯦꯝꯅꯤꯡꯉꯗꯤꯅꯦ ꯄꯩꯁꯥ ꯌꯥꯝ ꯇꯥꯗꯕꯤꯗ ꯑꯃꯨꯛ ꯁꯦꯝ ꯅꯤꯡꯉꯒꯗꯤ ꯃꯊꯛꯇ ꯀꯩꯅꯣ ꯍꯧꯖꯤꯛ ꯎ ꯍꯥꯞꯄꯗꯣ ꯃꯈꯥꯒꯤꯗꯣ
ꯎꯝ
ꯁꯤꯃꯦꯟꯒꯤ ꯐꯥꯏꯕꯔꯒꯤꯗꯣ ꯑꯗꯨꯝ ꯑꯗꯨꯁꯨ ꯍꯥꯞꯄ ꯌꯥꯏꯑꯕ
ꯑꯣ ꯑꯩꯁꯨ ꯑꯗꯨꯝ ꯈꯪꯗꯅꯤ ꯎ ꯃꯊꯛꯇ ꯑꯗꯨꯒꯨꯝꯕ ꯐꯥꯏꯕꯔ ꯍꯥꯞꯅꯩꯀꯣ ꯏꯁꯤꯡ ꯆꯣꯠꯂꯁꯨ ꯀꯩ ꯇꯕ ꯇꯗꯕꯤꯗꯣ ꯍꯣꯏ ꯑꯩꯁꯨ ꯑꯗꯨꯝ ꯈꯪꯗꯦ
ꯑꯗꯨ ꯐꯥꯏꯕꯔ ꯍꯥꯞꯄꯒ ꯈꯔ ꯀꯨꯏꯅ ꯆꯠꯅꯅꯕ ꯃꯊꯛ ꯇ ꯑꯃꯨꯛ ꯄ꯭ꯂꯥꯁꯇꯔ ꯑꯦ ꯅꯠꯇꯦ ꯀ ꯀꯩꯅꯣꯅꯦ
ꯅꯞꯄꯗꯣ ꯅꯞꯄ ꯀꯩꯅꯣ ꯑꯗꯨ ꯅꯠꯇ꯭ꯔꯣ ꯁ꯭ꯇꯤꯀꯔ ꯃꯥꯟꯕ ꯑꯃ
ꯀꯩꯅꯣ ꯀꯥꯎꯔꯤꯅꯦ ꯃꯃꯤꯡꯗꯣ ꯑꯗꯨꯝ ꯍꯥꯞꯄ ꯌꯥꯕꯅꯤꯅ ꯐꯥꯏꯕꯔ ꯍꯥꯞꯄꯑꯣ ꯑꯗꯨ ꯃꯈꯥꯒꯤ ꯑꯁ ꯌꯥꯗꯦꯗ ꯀꯣꯛꯁꯦ
ꯍꯣꯏ ꯑꯗꯨ ꯍꯅꯉꯗꯤ
ꯋꯥꯜꯗꯣ ꯑꯃꯨꯛ ꯁꯦꯝꯒꯦ ꯍꯥꯏꯕ꯭ꯔꯔꯕ
ꯑꯗꯨ ꯈꯪꯗꯅꯤ ꯔꯜ ꯑꯁꯤ ꯀꯩꯅꯣ ꯇꯧꯗꯕꯤꯗ ꯔꯪ ꯀꯁꯤꯔ ꯈꯟꯗꯦꯅꯦ ꯑꯃꯨꯕꯗ ꯑꯃꯨꯕ ꯀꯩꯅꯣ ꯎꯝ ꯑꯁꯤ ꯍꯧꯖꯤꯛ ꯋꯥꯆꯅ ꯂꯩꯕꯗꯣ ꯍꯧ ꯑꯗꯨ ꯑꯗꯨꯃꯥꯏꯅ ꯊꯝꯃꯣꯕꯀꯣ ꯃꯄꯥꯟꯂꯣꯝꯗ ꯑꯗꯨꯝ ꯊꯝꯃꯣ
ꯑꯗꯨꯅ ꯀꯩꯅꯣ ꯋꯥꯜꯒꯤ
ꯄ ꯃ ꯁꯨꯅ ꯇꯦ ꯎꯝ
ꯃꯥꯒꯤ ꯌꯥꯝꯅ ꯊꯤꯟ ꯑꯣꯏꯕ ꯑꯃ ꯌꯥꯝ ꯐꯖꯕ ꯗꯨꯀꯥꯟꯁꯤꯡꯅ
ꯁꯤꯡꯅ ꯍꯧꯖꯤꯛꯀꯥꯟ ꯗꯨꯀꯥꯟ ꯁꯦꯝꯃꯗꯤ ꯑꯗꯨꯝ ꯁꯤꯖꯤꯟꯅꯩꯌꯦꯕ ꯂꯥꯏ ꯃꯆꯥ ꯃꯆꯥ ꯑꯣ ꯑꯣ ꯅ ꯅꯛꯄꯗꯨꯀꯣ ꯍꯇꯥꯡꯗ ꯑꯣ ꯌꯥꯝ ꯅꯥꯟꯕꯁꯨ ꯌꯦꯡꯕꯁꯨ ꯌꯥꯝ ꯐꯖ ꯑꯗꯨ ꯑꯗꯨꯗꯤ ꯅꯧꯃ ꯀꯩꯅꯣ ꯇꯧꯁꯤ ꯍꯦꯕꯅꯤ ꯆꯠꯁ ꯆꯠꯂꯒ ꯈꯟꯁꯦ ꯑꯗꯨꯒ ꯑꯩ ꯃꯅꯨꯡꯕꯨꯗꯤ ꯅꯪꯅ ꯍꯥꯏꯕꯒꯨꯝꯗꯤ ꯇꯧꯒꯅꯤ ꯑꯗꯨꯒ ꯃꯄꯥꯟꯒꯤꯗꯣ ꯑꯗꯣ ꯍꯧꯖꯤꯛ ꯋꯥꯆꯦꯞ ꯋꯥꯅ ꯁꯦꯝꯂꯤꯕ ꯋꯥꯆꯦꯞꯇꯣ ꯑꯗꯨ ꯊꯃ ꯑꯗꯨꯒ ꯋꯤꯟꯗꯣ ꯈꯔ ꯃꯄꯥꯟꯗꯗꯤ ꯋꯤꯟꯗꯣ ꯂꯩꯇ꯭ꯔꯕꯅꯤꯅꯀꯣ ꯁꯨꯝꯅꯗ ꯎꯟꯗꯣ ꯆꯕ ꯌꯥꯝ ꯀꯟꯅ ꯆꯥꯎꯗ꯭ꯔꯁꯨ ꯈꯔ ꯇꯦꯟꯇꯛ ꯁꯕꯀꯣ ꯃꯥ ꯆꯗ ꯉꯥꯅꯤꯡꯉꯩꯀꯣ ꯑꯗꯨ ꯊꯝꯂꯒ ꯑꯗꯨꯒꯤ ꯀ꯭ꯔꯦ ꯀꯗꯔꯒꯨꯝꯕ ꯀꯥꯞꯁꯤꯜꯂꯒ ꯃꯇꯥꯡꯏꯗ ꯋꯥꯏꯅꯀꯣ ꯎ ꯃꯆꯦꯠ ꯏꯟꯆꯦ ꯑꯃ ꯑꯅꯤ ꯑꯍꯨꯝ ꯆꯥꯡꯒꯤ ꯑꯄꯥꯛꯄꯅ ꯀꯩꯅꯣ ꯐꯖꯅꯉꯥꯏ ꯈꯤꯇꯪ ꯐꯦꯝ ꯒꯨꯝꯕ ꯄꯤꯔꯒ ꯑꯗꯣ ꯔꯟ ꯑꯉꯧꯕꯅ ꯁꯪꯕ ꯐꯖꯒꯗ꯭ꯔꯅ ꯑꯩ ꯋꯥꯈꯜꯗꯗꯤ ꯈꯜꯂꯦ ꯑꯗꯨꯒ ꯃꯅꯨꯡꯗꯁꯨ ꯎꯝ ꯅꯣ ꯑꯃꯨꯛ ꯁꯤ ꯍꯥꯞꯅꯤꯡꯉꯥꯏꯔꯒꯅ ꯑꯗꯨꯝ ꯑꯩꯈꯣꯏꯅꯁꯨ ꯍꯥꯄ ꯌꯥꯕ
ꯀꯥꯟꯗꯤ ꯌꯥꯝꯅ ꯂꯥꯏ ꯔꯦꯗꯤꯃꯦꯗꯠꯇ ꯊꯣꯛꯈ꯭ꯔꯕꯅꯤꯅꯀꯣ ꯑꯩꯈꯣꯏꯅ ꯂꯧꯔꯒ ꯑꯗꯨꯝ ꯄꯥ